ꯍꯜꯂꯣ
ꯑꯕ꯭ꯔꯣ ꯀꯩꯁꯨ ꯇꯧꯗꯦꯗ ꯍꯤꯞ ꯏꯛꯑꯒ ꯅꯨꯡꯉꯥꯏꯅ ꯄꯣꯊꯥꯔꯤꯅꯦ ꯅꯪꯗꯤ ꯑꯅꯦ ꯑꯩꯀ ꯀ ꯃꯂ ꯌꯦ ꯅꯪꯒꯤ ꯃꯅꯥꯛꯇ ꯀꯩꯅꯣꯝꯃ ꯇꯥꯏ ꯅꯪ ꯀꯩꯗꯧꯔꯒ ꯂꯩꯕ꯭ꯔꯥ
ꯑ
ꯨꯎꯝ ꯑꯃꯨꯕꯤꯔ
ꯌꯦꯡꯗꯦꯗ ꯁꯨꯝ ꯔꯩꯕꯅꯤꯗꯟ
ꯌꯥꯝ ꯅꯨꯡꯉꯥꯏꯌꯦꯀꯣ ꯅꯪꯗꯤ ꯁꯥꯕꯅꯥ ꯁꯥꯕꯅꯥ ꯀꯩꯗꯧꯔꯨꯅꯤ ꯑꯁꯤꯗꯤ ꯄꯥꯛ ꯁꯥꯗꯦ ꯌꯥꯝ ꯁꯥꯕ ꯑꯣꯏꯗꯦ ꯆꯥꯛ ꯆꯍꯔꯕꯣ
ꯍꯣꯏ ꯆꯥꯔꯦ ꯅꯪꯗꯤ
ꯑꯩꯁꯨ ꯆꯥꯔꯦ ꯆꯥꯔꯒ ꯑꯁ ꯄꯣꯊꯥꯔꯒ ꯍꯩ ꯆꯥꯔꯒ ꯂꯩꯔꯤꯅꯦ
ꯑꯣ
ꯁꯃ ꯁꯤꯀꯥꯏ ꯆ ꯀꯔꯪ ꯈꯥꯟ ꯃꯅꯦꯗ
ꯉꯔꯥꯡ ꯕꯣꯜ ꯌꯦꯡꯕ꯭ꯔꯥ
ꯑ ꯉꯔꯥꯡ ꯑꯌꯨꯛꯀꯤꯗꯨꯔꯣ ꯅꯨꯡꯗꯥꯡꯔꯣ ꯅꯨꯡꯗꯥꯡꯒꯤꯔꯣ ꯑꯌꯨꯛꯀꯤꯔꯣ ꯐꯥꯔꯁ ꯅ ꯑꯥꯎꯠ ꯇꯣꯔꯅꯥꯃꯦꯟ ꯍꯍꯧꯕꯅꯦꯕ ꯅꯨꯡꯗꯥꯡꯂꯣ
ꯍꯣꯏꯣꯏ
ꯅꯨꯡꯗꯥꯡꯗꯤ ꯌꯦꯡꯗꯦ ꯉꯁꯤꯗꯤ ꯌꯦꯡꯗꯣꯏꯅꯤ ꯉꯁꯤ ꯌꯦꯡꯒꯦ ꯅꯨꯡꯗꯥꯡꯗꯨꯗꯤ ꯌꯦꯡꯗ꯭ꯔꯦ
ꯎꯝ
ꯌꯦꯡꯕ꯭ꯔꯣꯅꯦ
ꯑꯁ ꯇꯨꯝꯕ ꯌꯥꯗꯕꯩ ꯈꯔ ꯌꯦꯡꯉꯦ ꯑꯗꯨꯒ ꯑꯃꯨꯛ ꯂꯣꯏꯗ꯭ꯔꯤꯉꯩꯗ ꯑꯃꯨꯛ ꯇꯨꯝꯃꯦ ꯇꯪꯈꯥꯏ ꯌꯧꯁꯜꯂꯕꯗ ꯑꯃꯨꯛ ꯇꯃꯦ
ꯑꯣ ꯑꯗꯨꯗꯤ ꯌꯥꯝ ꯅꯨꯡꯉꯥꯏꯅꯦ ꯑ ꯈꯪꯗ ꯁꯤꯁꯦ ꯕꯣꯜꯗꯤ ꯉꯁꯤꯗꯤ ꯌꯦꯡꯗꯤ ꯌꯦꯡꯅꯤ
ꯎꯝ ꯁꯥ ꯑꯗꯨ꯭ꯔꯣ ꯑꯩꯗꯤ ꯏꯁꯤꯡ ꯂꯩꯇꯕꯁꯤꯅ ꯒ꯭ꯌꯥꯟ ꯇꯥꯗ꯭ꯔꯦ
ꯑꯦ ꯏꯁꯤꯡ ꯂꯥꯛꯇꯕ꯭ꯔꯣ ꯀꯃꯥꯏꯅ ꯇꯧꯕ꯭ꯔꯣ
ꯑꯩꯒꯤ ꯏꯁꯤꯡ ꯆꯤꯡꯅꯕ ꯗꯣ ꯉꯔꯥꯡ ꯑꯗꯨ ꯌꯥꯗ꯭ꯔꯕ ꯑꯗꯨꯒꯤ ꯃꯄꯨꯗ ꯍꯥꯏꯕꯤꯕꯅꯦꯕ ꯉꯔꯥꯡ ꯑꯗꯣ ꯉ ꯑꯁꯤ ꯁꯦꯝꯒꯅꯤ ꯍꯥꯏꯌꯦ ꯑꯗꯨꯣ ꯉꯁꯤ ꯃ ꯐꯤꯂꯝꯗ ꯐꯥꯡꯕ
ꯑꯗꯣ ꯏꯁꯤꯦ ꯍ ꯏꯔꯨꯁꯨ ꯏꯔꯨꯗ꯭ꯔꯦ ꯑꯌꯨꯛꯀꯤ
ꯏꯔꯨꯋꯦ ꯑꯌꯨꯛꯀꯤꯗꯤ ꯕꯀꯦꯠꯇ ꯂꯧꯊꯣꯛꯄꯀꯣ ꯑꯩꯅ ꯏꯃꯥꯔꯖꯦꯟꯁꯤꯒꯤ
ꯍꯣꯏ ꯍꯣꯏ ꯍꯣꯏ ꯆ꯭ꯔꯦꯂ ꯏ꯭ꯔꯦ ꯄꯂꯒ
ꯑꯇꯩꯗꯒꯤ ꯉꯔꯥꯡ ꯆꯪ ꯆꯥꯕꯗꯣ ꯑꯥ ꯃꯣꯠꯇꯕꯗꯣ ꯐꯦꯡꯉꯦ ꯑꯗꯨꯒ ꯀꯔꯣꯝꯅ ꯐꯦꯡꯗ꯭ꯦꯔꯤꯕ ꯑꯩꯗꯣ ꯑꯗꯨꯒꯤ ꯀꯩꯅꯣꯝꯗ ꯊꯝꯍꯧꯕꯅꯦꯕꯀꯣ ꯑꯗꯨ ꯐꯦꯡ ꯈ꯭ꯔꯗꯤ ꯏꯁꯤꯡ ꯂꯩꯔꯔꯣꯏ ꯍꯥꯏꯔꯒ ꯑꯗ ꯃꯀꯦꯅ ꯌꯥꯝꯕꯗꯣ ꯑꯌꯣꯟ ꯃꯣꯜꯂꯒ ꯂꯩꯇ꯭ꯔꯦ ꯑꯃꯛ ꯏꯔꯨꯖꯣꯛꯑꯦ ꯃꯥꯏ ꯇꯥꯏꯑꯦ ꯑꯗꯨ ꯊꯣꯛꯑꯦ ꯑꯗꯨꯗꯤꯦ
ꯑꯁ ꯑꯩꯈꯣꯏꯗꯤ ꯑꯩꯈꯣꯏꯗꯤ ꯏꯁꯤꯡꯗꯤ ꯃꯔꯥꯡ ꯀꯥꯏꯅ ꯂꯩꯕꯩꯌꯦ ꯑꯗꯨꯕꯨꯗꯤ ꯀꯩꯝꯇ ꯈꯟꯗꯕ
ꯎ ꯑꯩꯁꯨ ꯆꯤꯡꯍꯧꯗꯕ ꯀꯣ ꯃꯣꯠꯄꯒꯤ ꯆꯤꯡꯍꯧꯗꯕ ꯑꯗꯨ ꯌꯦ ꯅꯍꯥꯟꯗꯣ ꯑꯗꯨꯗꯒꯤ ꯑꯩ ꯑꯩ ꯌꯦꯡꯕ ꯆꯤꯟꯗꯨ ꯌꯥꯗꯗꯤ ꯎꯝ
ꯑꯗꯨꯗꯤ ꯅꯪꯅ ꯑꯄꯪꯕ ꯇꯥꯔꯦꯝꯃꯦ
ꯅꯝꯊꯤꯕꯀꯣ
ꯑ ꯃꯈꯥꯒꯤꯅꯤ ꯚꯥꯏ ꯃꯈꯥꯒꯤ ꯏꯁꯤꯡ ꯑꯣꯏꯕꯗꯤ ꯑꯗꯨꯃꯥꯏꯅ ꯇꯧꯕꯅꯦ
ꯍꯣꯏ ꯀꯩꯅꯣꯝ ꯑꯃ ꯅꯝꯃꯦꯕꯀꯣ ꯃꯣꯏ ꯍꯤꯗꯥꯛꯁꯨ ꯍꯥꯞꯂꯀꯣ
ꯑꯣ
ꯀꯩ ꯍꯥꯏꯔꯤꯅꯣ ꯃꯣꯠꯇꯅꯤꯉꯥꯏ ꯀꯣ ꯉ ꯃꯥ ꯃꯥꯗꯨ ꯁꯤꯠ ꯂꯥꯜꯂꯒ ꯃꯇꯝ ꯂꯩꯇꯕꯤꯗ ꯂꯥꯛꯄꯅꯦꯕ ꯑꯗꯨ ꯑꯩꯗꯣ ꯅꯍꯥꯟꯟ ꯄꯤꯛ ꯊꯟꯅ ꯆꯤꯡꯉꯝꯕ ꯅꯪꯊꯤꯕ ꯑꯗꯒꯤ ꯑꯩꯅ ꯂꯣꯏ ꯂꯧꯊꯣꯛꯈ꯭ꯔꯕ ꯑꯗꯨ ꯑꯗꯨꯗꯤ ꯑꯃꯃꯨꯛ ꯂꯩꯇ꯭ꯔꯦ ꯑꯃꯨꯛ ꯆꯤꯡꯒꯦ ꯇꯧꯔꯒ ꯏꯁꯤꯡ ꯃꯣꯠꯄꯒꯤ ꯃꯨꯠꯊꯠꯂꯦ
ꯎꯝ
ꯑꯩꯗꯣ ꯑꯃꯨꯛ ꯑꯣꯟ ꯇꯧꯔ ꯦ ꯇꯧꯔ ꯌꯥꯗ ꯔꯦ ꯊꯣꯛ ꯑꯦ
ꯑ ꯏꯤꯡ ꯂꯩꯇ꯭ꯔꯗꯤ ꯅꯪ ꯃꯐꯝꯗꯗꯤ ꯂꯩꯕ ꯌꯥꯝ ꯅꯨꯡꯉꯥꯏꯗꯤ ꯅꯨꯡꯉꯥꯏꯔꯣꯏꯀꯣ ꯏꯁꯤꯡ ꯃꯔꯥꯡ ꯀꯥꯏꯅ ꯂꯩꯕꯒꯤ ꯅꯨꯡꯉꯥꯏꯗꯣꯏꯅꯦꯕ
ꯎꯝ ꯍꯣꯏ ꯑꯗꯨꯗꯤ ꯑꯩꯗꯣ ꯂꯩꯇꯗꯤ ꯃꯊꯛꯇ ꯂꯧꯕ ꯆꯠꯁꯤꯔꯥ ꯈꯜꯂꯤꯅꯦ ꯃꯪꯍꯧꯣꯔꯦꯟ ꯍꯧꯖꯤꯛꯇꯤ ꯁꯥꯏꯕ ꯑꯗꯨꯗꯤ
ꯑꯁꯤꯗꯤ ꯁꯤꯗꯗꯤꯀꯣ ꯉꯁꯤ ꯅꯨꯃꯤꯠ ꯑꯅꯤ ꯑꯣꯏꯔꯦ ꯌꯥꯝꯅ ꯁꯥꯔꯁꯨ ꯍꯛꯆꯥꯡ ꯅꯞꯅꯕ ꯂꯥꯛ ꯌꯥꯥꯎꯗ ꯄꯣꯀꯣ
ꯍꯩꯅ ꯑꯁ ꯑꯩꯗꯣ ꯁꯥꯃꯟ ꯑꯩ ꯍꯨꯃꯥꯡ ꯊꯣꯛꯃꯟꯗꯒꯤ ꯃꯆꯥ ꯃꯆꯥ ꯍꯥꯀꯠꯆꯕꯗꯣ
ꯑꯣ ꯍ
ꯑꯁ ꯑꯗꯨ ꯊꯣꯛꯄ ꯍꯧꯔꯤꯅꯦ ꯈꯣꯡ ꯈꯨꯠ ꯂꯣꯏꯅꯃꯛ ꯑꯩꯗꯨ ꯇꯜꯂ ꯂꯩꯔꯕꯅꯦ ꯍꯧꯖꯤꯛ
ꯁꯥꯃꯟꯕꯒꯤꯅꯦ ꯑꯗꯨꯗꯤ
ꯍꯣꯏ ꯀꯃꯣꯁꯨ ꯁꯥꯕ꯭ꯔꯥ ꯑꯩ
ꯅꯪ ꯔꯨꯝꯗ ꯏꯁꯤꯡ ꯍꯩꯖꯤꯟꯕꯗ ꯑꯗꯨꯝ ꯇꯧꯑꯣ ꯅ
ꯑꯗꯣ ꯅꯨꯡꯁꯥ ꯀꯩꯅꯣꯝ ꯇꯧꯕꯒꯤꯄꯣ ꯑꯩꯗꯣ ꯀꯃꯥꯏ ꯀꯩ ꯍꯥꯏꯁꯤꯅꯥ ꯑꯗꯨꯝ ꯁꯥꯕꯀꯣ ꯑꯗꯣ ꯍꯨꯃꯥꯡꯁꯨ ꯑꯗꯨꯝ ꯂꯥꯛꯄ ꯑꯗꯨꯒꯤ
ꯍ
ꯔꯨꯗꯒ ꯑꯣꯏꯔꯝꯒꯅꯤ ꯈꯪꯩꯅꯦ
ꯅꯣꯏ ꯃꯊꯛꯇ ꯂꯩꯕ ꯃꯤꯁꯤꯡꯗꯤ ꯂꯩꯕ ꯉꯝꯃꯔꯣꯏ ꯑꯗꯨꯗꯤ ꯑꯩꯈꯣꯏ ꯌꯥꯝ ꯋꯥꯔꯝꯃꯅꯤ
ꯃꯣꯏꯗꯤ ꯊꯕꯛ ꯆꯠꯄꯅꯣꯀꯣ
ꯑꯥ
ꯑꯣ ꯑꯩꯁꯨꯅꯨꯡ ꯅꯨꯡꯗꯥꯡ ꯅꯨꯡꯗꯥꯡꯁꯨ ꯅꯨꯡꯊꯤꯟꯁꯨ ꯑꯌꯨꯛꯁꯨ ꯍꯨꯃꯥꯡ ꯍꯨꯃꯥꯡ ꯍꯨꯃꯥꯡ ꯑꯗꯨꯝ ꯊꯣꯛꯑꯦꯕ ꯑꯗꯨꯝꯕ ꯑꯣꯏꯕꯒꯤ ꯈꯪꯉꯦꯅꯦ ꯃ ꯃꯆꯥ ꯆꯝ ꯆꯝ ꯃꯌꯥꯝꯗꯤ ꯅꯠꯇꯦꯕ ꯈꯔ ꯈꯔ ꯊꯣꯛꯄ ꯍꯧꯋ
ꯑꯉꯥꯡꯒꯤ ꯊꯣꯛꯄꯗꯨꯔꯣ
ꯐꯒꯠꯆꯃꯒ ꯇꯧꯕꯗꯣ
ꯊꯥꯏꯅ ꯑꯉꯥꯡ ꯃꯆꯥ ꯃꯆꯥꯗ ꯌꯥꯝ ꯊꯣꯛꯄ
ꯍꯣꯏ ꯍꯨꯃꯥꯡ ꯊꯣꯛꯍꯜꯂꯗꯤ ꯀꯃꯥꯏꯅ ꯇꯧꯕꯗꯣ
ꯍꯥ ꯅꯍꯥꯟ ꯑꯩꯁꯨ ꯀꯣ ꯊꯣꯛꯔꯝꯃꯦ ꯁꯤ ꯆꯪꯕ ꯀꯥꯟꯗ ꯑꯩꯅ ꯊꯣꯛ ꯊꯣꯛꯄꯗꯨꯅ ꯀꯩꯅꯣ ꯇꯧꯕ ꯏꯁꯤꯡ ꯄꯥꯏꯃꯟꯕꯒꯤꯅꯦꯕ ꯑꯩꯈꯣꯏꯅ ꯑꯩꯅ ꯁꯥꯔꯦ ꯍꯥꯏꯅ ꯏꯁꯤꯡ ꯑꯃ ꯂꯧꯔꯦ ꯈꯣꯡ ꯈꯨꯠ ꯆꯥꯝꯊꯣꯛꯑꯦ ꯈꯣꯡ ꯈꯨꯠ ꯑꯁ ꯑꯗꯨꯒꯤ ꯄꯠꯇꯣ ꯂꯣꯏ ꯄꯣꯛꯈ꯭ꯔꯕꯅꯦꯕ ꯑꯗꯨ ꯍꯤꯗꯥꯛ ꯐ ꯐꯔꯦ ꯇꯥꯖꯦ ꯃꯌꯥꯝ ꯍꯤꯗꯥꯛ ꯂꯩꯔꯒ ꯍꯤꯗꯥꯛ ꯇꯩꯌꯣ ꯗꯥꯛ ꯎ ꯗꯥꯛ ꯊꯣꯛꯇ꯭ꯔꯤꯉꯩꯗ
ꯍ ꯄꯍ ꯄꯦꯍꯛ ꯆ ꯇꯪꯅꯤ ꯔꯥꯏꯇ ꯑꯗꯨꯗ ꯃꯗꯨ ꯅꯪꯗꯨ ꯀ ꯎꯝ ꯎ ꯈꯣꯡ ꯈꯨꯣꯠꯇ ꯇꯩꯅꯅꯤꯡꯉꯥꯏ ꯂꯩꯔꯤꯗꯅ
ꯍꯣꯏ
ꯑꯗꯨꯗꯨ ꯇꯩ ꯈꯔ ꯇꯩꯔꯒ ꯇꯨꯝꯃꯦ ꯑꯗꯨꯒ ꯈꯪꯗꯦ ꯃꯌꯥꯝ ꯍꯥꯒꯠꯆꯕꯗꯤ ꯅꯠꯇꯦꯕꯀꯣ ꯃꯆꯥ ꯃꯆꯥ ꯃꯆꯥ ꯈꯪꯅꯤꯗ ꯑꯩꯁꯦ ꯏꯆꯁꯤꯡꯒꯤ ꯏꯅꯥꯥꯎ ꯒ꯭ꯌꯥꯟ ꯇꯥꯗ꯭ꯔꯦ ꯍꯀꯠꯆꯗꯤ ꯒꯌꯥ ꯆꯖꯅꯠꯇꯕ
ꯏꯁꯤꯡꯗꯤꯁꯨ ꯑꯣꯏꯕ ꯌꯥꯏ ꯑꯩꯁꯨ ꯅꯍꯥꯟꯗ ꯍꯥꯒꯠꯆꯔꯕꯅꯤ ꯅꯪ ꯎꯗꯤ ꯎꯗꯦꯀꯣ ꯑꯩꯗꯣ ꯑꯗꯨꯒꯤ ꯀꯩꯅꯣ ꯃꯥꯒꯤ ꯀꯩꯅꯣ ꯐꯣꯇꯣꯗꯣ ꯑ
ꯄꯥꯏꯔꯤꯗꯤ ꯀꯩꯅꯣꯝ ꯇꯧꯕ ꯀꯩ ꯍꯥꯏꯗꯣꯏꯅꯣ ꯍꯣꯏ ꯄꯥꯏꯔꯗꯤ ꯀꯩꯅꯣ ꯃꯣꯏ ꯀꯩꯅꯣꯝ ꯊꯣꯛꯄꯒꯤ ꯇꯥꯏ ꯐꯅ ꯀꯩꯅꯣꯝ ꯍꯥꯏ ꯀꯩ ꯍꯥꯏꯗꯣꯏꯅꯣ ꯑꯗꯨꯗ ꯈꯪꯕꯤꯅꯤ
ꯈꯪꯗ꯭ꯔꯦꯗ
ꯎꯝ ꯈꯪꯗ꯭ꯔꯦ ꯈꯪꯒ꯭ꯔꯦ
ꯈꯪꯖꯏ ꯍꯦ ꯃꯒꯦ
ꯑ ꯀꯩꯅꯣ ꯄꯦꯛ ꯈꯔ ꯊꯥꯅꯤꯉꯥꯏ ꯂꯥꯛꯗꯨꯅ ꯆꯠꯈ꯭ꯔꯕꯣ
ꯍꯣꯏ ꯍꯣꯏ ꯀꯩꯅꯣ ꯆꯠꯈ꯭ꯔꯦ ꯉꯁꯤ ꯍꯧꯖꯤꯛꯅ ꯃꯥꯒꯤ ꯐ꯭ꯂꯥꯏꯠ ꯅꯥꯡꯅꯤꯡꯉꯥꯏ ꯊꯣꯛꯈ꯭ꯔꯦ
ꯑꯣ ꯌꯨꯝ ꯑꯃꯃꯥꯎ ꯁꯅꯅꯤ
ꯌꯨꯝꯗ ꯅꯠꯇꯦ ꯃꯥꯁꯨ ꯊꯕꯛ ꯇꯧꯔꯤꯅꯦ ꯃꯄꯥꯟꯗ
ꯑꯣ ꯑꯩꯅ ꯌꯨꯝꯗꯒꯤ ꯂꯥꯛꯄ꯭ꯔꯥ ꯈꯂꯦꯅꯦ
ꯇꯨꯝ ꯅꯩꯅꯠꯇꯦ
ꯑ ꯅꯨꯡꯉꯥꯏ ꯍꯥꯏꯕ꯭ꯔꯣ
ꯅꯨꯡꯉꯥꯏꯌꯦ ꯍꯥꯏꯌꯦ ꯃꯥ ꯑꯃꯨꯛꯀ ꯃꯦꯟꯒꯤ ꯑꯃꯨꯛ ꯂꯩꯔꯤꯌꯦ ꯍꯥꯏꯕꯅꯦ
ꯑꯣ
ꯄ ꯍꯅꯤꯗꯥ ꯆꯍꯤ ꯑ ꯊꯥꯔꯇꯤ ꯄ꯭ꯂꯥꯁ ꯊꯥꯔꯇꯤ ꯐꯥꯏꯚ ꯄ꯭ꯂꯥꯁꯅꯤꯗ
ꯎꯝ ꯅꯦꯁꯕꯤ
ꯍꯣꯏ ꯂꯩꯁꯥꯕꯤꯅꯦ ꯂꯩꯁꯥꯕꯤ
ꯎꯝ ꯑꯩꯅ ꯃꯤꯗꯤ ꯂ ꯌꯥꯝ ꯄꯥꯔꯝꯒꯅꯤ
ꯍꯣꯏ ꯑꯩꯈꯣꯏꯅꯤ ꯍꯧꯖꯤꯛ ꯈꯛꯇ ꯋꯥꯔꯤ ꯁꯥꯥꯟꯅꯔꯒ ꯊꯣꯛꯈꯤꯕꯗ ꯉꯥꯏꯔꯤꯕꯅꯦ ꯃꯥꯁꯨ ꯑꯗꯨꯗ ꯆꯠꯂꯒ ꯇꯨꯝꯃꯨꯔꯒꯦ ꯀꯥꯏꯅ ꯍꯥꯏꯔꯦ ꯍꯥꯏꯗꯤ ꯅꯊꯦꯡꯅ ꯊꯣꯛꯄ ꯍꯥꯏꯕꯗꯤ ꯋꯥꯈꯜ ꯅꯨꯡꯉꯥꯏꯇꯦꯅ ꯑꯗꯨꯒꯤ ꯃꯥꯁꯨ
ꯎ ꯑꯩ ꯌꯥꯝ ꯇꯨꯝꯃꯁꯨ ꯑꯗꯨꯨꯝ ꯇꯨꯝꯅꯤꯡꯉꯤꯅ ꯀꯃꯥꯏꯅ ꯇꯧꯕꯅꯣ ꯈꯪꯗꯦ ꯅꯠꯇꯦ ꯑꯗꯨ ꯇꯣꯡꯅꯤꯡꯒ ꯂꯩꯕꯅꯦ ꯎꯝ ꯅꯪꯗꯤ ꯍꯩꯒꯨꯝꯕꯁꯨ ꯁꯨꯡꯆꯥ ꯆꯥꯗꯦꯀꯣ
ꯍꯩꯔꯥ
ꯀꯣ ꯆꯥꯅ ꯀꯥꯟꯗ ꯂꯥꯛꯄꯗꯣ ꯂꯥꯛꯄ
ꯑꯗꯨꯗꯤ ꯃꯔꯛ ꯃꯔꯥꯗ ꯑꯗꯨꯝ ꯆꯥꯏꯕꯀꯣ ꯑꯁꯤꯗꯤ ꯍꯥꯏ ꯍꯥꯏꯕꯁꯦ ꯀꯩ ꯍꯥꯏꯔꯤꯅꯣꯗ ꯖꯐꯣꯏꯒꯨꯝꯕ ꯍꯩꯅꯎꯕꯨꯗꯤ ꯌꯦ ꯃꯌꯥꯝ ꯂꯩꯌꯦꯀꯣ ꯅꯣꯏ ꯌꯣꯟꯕꯗꯣ ꯑꯗꯣ ꯑꯩꯅ ꯍꯩꯅꯧꯗꯨ ꯌꯥꯝ ꯄꯥꯝꯗꯕ ꯃꯣꯏꯔꯣꯝꯒꯤ
ꯑꯗꯨ ꯅꯪ ꯀꯩꯅꯣ ꯇꯧꯕꯅꯤꯅ ꯍꯣꯏ ꯃꯅꯝ ꯃꯣꯏꯒꯤ ꯑꯩꯅ ꯨ ꯌꯥꯝ ꯍꯥꯏꯅꯗꯕ ꯃꯅꯝꯅꯦ
ꯍꯣꯏ ꯑꯗꯣ ꯍꯩꯅꯧꯗꯣ ꯑꯗꯨꯝ ꯑꯩ ꯑꯣꯏꯔꯅꯦꯕꯀꯣ ꯃꯣꯏꯗꯣ ꯑ ꯑꯇꯣꯞ ꯑꯇꯣꯞꯄꯁꯨ ꯂꯩ ꯑꯗꯨ ꯑꯣꯏꯔꯁꯨ ꯌꯣ ꯌꯣ ꯅꯝꯕꯗꯣ ꯑꯗꯨ ꯑꯆꯧ ꯑꯆꯧꯔꯒ ꯃꯅꯝ ꯑꯃ ꯈꯔ ꯂꯩꯕꯗꯣ ꯑꯩꯈꯣꯏꯔꯣꯝꯒꯤ ꯑꯣꯏꯔꯗꯤ ꯍꯥꯎꯗ ꯄꯥꯝꯃꯦ ꯑꯗꯨ
ꯑ ꯅꯔꯥꯡ ꯍꯩ ꯍꯥꯏꯕꯗꯤ ꯑꯩꯈꯣꯏꯗꯤ ꯃꯄꯥꯡ ꯑꯃ ꯊꯣꯛꯇꯕꯅꯤꯅꯀꯣ ꯆ ꯆ ꯇꯨ ꯁꯥꯕ ꯈꯣꯠꯄ ꯇꯧꯕꯅꯤ ꯅꯪ ꯑꯩꯁꯦ ꯑꯩꯈꯣꯏꯅꯤꯗꯤ ꯍꯩꯒꯨꯝꯕ ꯏꯆꯦ ꯈꯣꯏꯅꯤꯗꯤ ꯑꯗꯨꯝ ꯍꯩꯒꯨꯝꯕ ꯂꯩꯌꯦꯕ ꯍꯥꯏꯗꯤ ꯍꯛꯆꯥꯡꯗꯣ ꯌꯥꯔꯔꯣꯏꯕ
ꯎꯝ
ꯇꯨꯝꯃꯒ ꯄꯛꯂꯒ ꯂꯩꯕꯅꯤꯅ ꯆꯥꯕ ꯈꯣꯠꯄ ꯈꯔ ꯐꯥꯔꯗꯤꯀꯣꯥꯡ ꯑꯗꯨꯨ ꯌꯥꯝ ꯐꯔꯦꯅ
ꯍꯣꯏ
ꯍꯛꯆꯥꯡꯒꯤꯗꯃꯛꯅꯦꯗ ꯍꯛꯆꯥꯡ ꯐꯕꯁꯦ ꯂꯟꯅꯤ ꯍꯥꯏꯁꯤꯅꯤꯅꯦ
ꯍꯛꯆꯥꯡ ꯊꯥꯕꯁꯦ ꯄꯩꯁꯥꯅꯦ ꯍꯥꯏꯅꯅꯦ
ꯑꯁꯦꯡꯕ ꯍꯛꯆꯥꯡ ꯐꯕꯁꯨ ꯄꯩꯁꯥ ꯇꯤꯡ ꯄꯩꯁꯥ ꯈꯔꯗꯤ ꯗꯔꯀꯥꯔ ꯇꯥꯏꯌꯦꯕꯀꯣ
ꯎꯝ
ꯨ ꯑꯗꯨꯒ ꯄꯩꯁꯥ ꯑꯗꯨꯒ ꯍꯛꯆꯥꯡ ꯐꯠꯇ꯭ꯔꯗꯤ ꯑꯃꯨꯛꯀ ꯄꯩꯁꯥ ꯇꯤꯡꯗꯣꯏ ꯅꯠꯇ꯭ꯔꯣ ꯅꯥꯕꯗ ꯑꯩꯈꯣꯏ ꯍꯛꯆꯥꯡꯁꯨ ꯋꯥꯕ
ꯎꯝ
ꯗꯕꯥꯥꯎꯁꯨ ꯊꯤꯡꯗꯅꯦꯕ
ꯍꯣꯏ ꯍꯣꯏ ꯑꯁ ꯈꯪꯈ꯭ꯔꯦꯗ ꯉꯁꯤ ꯀꯥꯒꯤ ꯑꯃꯨꯛ ꯄꯩꯁꯥ ꯄꯤꯕꯅꯤꯃꯤ ꯑꯣꯏꯅꯤ
ꯑꯣ ꯑꯗꯨ ꯅꯃꯥꯟꯅꯕꯅꯤꯉ
ꯎꯝ ꯎꯅꯦ ꯃꯥꯁ
ꯃꯥ ꯅꯨꯃꯤꯠꯇ ꯈꯪꯕ ꯅꯠꯇ꯭ꯔꯣ
ꯍꯣꯏ ꯅ ꯍꯣꯏꯅꯤꯗꯤ ꯄꯤꯒꯅꯤꯗ ꯑ ꯃꯥꯅ ꯊꯕꯛ ꯇꯧꯂꯨ ꯊꯕꯛ ꯇꯧꯂꯨ ꯍꯥꯏ ꯀꯃꯥꯏ ꯌꯦꯡꯒꯅꯤ ꯍꯥꯏꯔꯒ ꯇꯧꯔ ꯂꯩꯈ꯭ꯔꯕꯅꯤꯅ ꯍꯈꯣꯏ ꯑꯗꯨꯕꯨꯗꯤ ꯑꯣꯏꯔꯦ ꯑꯗꯏ ꯏꯗ꯭ꯔꯦ ꯑꯩ
ꯎꯝ ꯍꯥꯏꯗꯤ ꯃꯥ ꯅꯨꯃꯤꯠꯇꯣ ꯈꯪꯕ ꯅꯠꯇ꯭ꯔꯣ ꯍꯥꯏꯕ
ꯍꯣꯏ ꯈꯪꯉꯦ
ꯊꯥꯔꯒꯅꯤ ꯔꯝ
ꯑ ꯊꯥꯗꯦ ꯑꯩꯅ ꯍꯥꯏꯒꯗꯕꯅꯦ ꯑꯗꯨꯝ ꯁꯒꯂꯦ ꯃꯥꯏꯦ ꯑꯗꯨꯨ ꯏꯅꯦ
ꯀꯔꯤ ꯀꯥꯎꯒꯟꯕ
ꯍꯣꯏ ꯄꯥꯝꯃꯗꯤ ꯅꯤꯔꯣ ꯑꯗꯨꯃꯥꯏꯅ ꯇꯧꯕꯗꯣ
ꯑꯝ
ꯑꯗꯨꯃꯥꯏꯅ ꯇꯧꯒꯜꯂꯕ ꯃꯥꯏꯁꯦ ꯑꯗꯨꯒꯤ
ꯑꯣ ꯅꯤꯗ꯭ꯔꯤꯐꯥꯎ ꯄꯤꯗꯕ ꯈꯣꯏꯗꯨꯅꯦꯕ
ꯎꯝ
ꯏꯅꯦ ꯑꯗꯨꯁꯨ ꯀꯣꯛꯇꯤ ꯌꯥꯝꯃꯤꯅꯦ
ꯍꯥꯏꯕꯗꯤ ꯑꯋꯥꯠ ꯑꯄꯥꯗꯣ ꯑꯩꯈꯣꯏꯅ ꯈꯪꯉꯒ ꯅꯤꯗꯣꯏꯕ
ꯍꯣꯏ ꯍꯣꯏ ꯍꯣꯏ ꯃꯥ ꯅꯨꯄꯥꯅꯤꯅꯀꯣ